ꯍꯜꯂꯣ ꯇꯥꯕꯔꯣ ꯎꯝ ꯀꯔꯤ ꯇꯧꯕ꯭ꯔꯣ
ꯀꯩꯁꯨ ꯇꯧꯗꯦꯗꯥ ꯂꯝꯕꯤ ꯑꯦ ꯀꯩꯅꯣ ꯃꯊꯛꯇ ꯂꯩꯕꯅꯦ
ꯎꯝ ꯑꯥ ꯑꯩꯁꯨ ꯗꯨꯝ ꯃꯦꯗꯥ ꯅꯨꯡꯁꯥ ꯁꯥꯕꯅꯤꯅ ꯌꯥꯝ ꯁꯥꯌꯦ
ꯌꯥꯝ ꯁꯥꯌꯦ ꯇꯟꯕꯒ ꯇꯟꯕꯒ ꯁꯥꯕꯒ ꯀꯣꯛ ꯌꯥꯝ ꯉꯥꯎꯋꯦꯗꯥ
ꯅꯣꯡꯁꯥꯁꯤꯅ ꯎꯝ ꯈꯪꯗꯦ ꯍꯟꯗꯛꯁꯦ ꯅꯣꯡꯁꯥ ꯁꯥꯕꯁꯦ ꯍꯦꯟꯖꯤꯟꯂꯛ ꯑꯦ
ꯍꯣꯏ ꯍꯦꯜꯂꯦ ꯌꯥꯝ ꯍꯦꯜꯂꯦ ꯅꯣꯏ ꯀꯔꯤ ꯃꯊꯦꯜ ꯇꯧꯔꯒꯦ
ꯑꯈꯣꯏ ꯉꯁꯤꯁꯦ ꯌꯦꯟ ꯊꯣꯡꯕ ꯑꯃꯥ ꯀꯥꯡ ꯀꯥꯡꯁꯣꯏ
ꯑꯣ
ꯑꯗ ꯇꯧꯔꯒ ꯂꯩ ꯅꯣꯏꯗꯤ
ꯏꯟꯖꯥꯡꯗꯣ ꯌꯥꯝ ꯍꯥꯎꯋꯦꯅꯦ ꯅꯣꯏꯒꯤꯁꯦ ꯑꯈꯣꯏꯒꯤꯗꯤ ꯉꯁꯤꯁꯦ ꯀꯩꯅꯣꯅꯦ ꯑꯥ ꯉꯔꯥꯡꯒꯤ ꯉꯥꯒꯀꯣ ꯑꯗꯨꯒ ꯉꯔꯥꯡꯒꯤ ꯉꯥ ꯂꯩꯔꯦ ꯑꯗꯨꯒꯥ ꯀꯥꯡꯉꯧ ꯇꯧꯔꯦ ꯆꯝꯐꯨꯠ ꯑꯃ ꯐꯨꯠꯂꯦ ꯗꯨꯝ ꯆꯥꯔꯦ
ꯍꯥꯎꯔꯝꯅꯤꯗ ꯅꯣꯏꯅ ꯍꯦꯟꯅ ꯎꯝ ꯅꯣꯏꯅ ꯍꯦꯟꯂꯝꯅꯤ
ꯑꯁ ꯍꯥꯎꯗꯦ ꯁꯥꯕꯒꯤ ꯆꯥꯛ ꯆꯥꯕ ꯋꯥꯅꯤ ꯆꯪꯕꯨ ꯆꯪꯗꯦꯗ ꯍꯣꯏ ꯍꯟꯗꯛꯁꯦ ꯆꯥꯛꯑꯝꯅꯤ ꯄꯩꯁꯥꯕꯅꯤꯅ ꯈꯪꯗꯦ ꯍꯟꯗꯛ ꯍꯟꯗꯛ ꯃꯇꯝꯁꯦ ꯍꯣꯏ ꯍꯟꯗꯛꯁꯦ ꯐꯤꯒꯔ ꯈꯔ ꯁꯦꯃꯤꯅꯦ ꯁꯥꯕꯒꯜ
ꯑ
ꯋꯤꯟꯇꯔ ꯂꯥꯛꯑꯗꯤ ꯁꯦꯝꯕ ꯉꯝꯗꯦꯕ
ꯎꯝ
ꯐꯤꯒꯔ ꯁꯦꯝꯕꯅꯤꯅ ꯆꯥꯛꯇꯤ ꯆꯥꯗꯕꯤ ꯂꯩ ꯅꯠꯇꯦ ꯑꯩꯅ ꯍꯥꯏꯕꯗꯤ ꯆꯥꯛ ꯌꯥ ꯌꯥꯝ ꯆꯥꯅꯤꯡꯉꯁꯨ ꯁꯥꯕꯒꯤ ꯆꯪꯗ꯭ꯔꯦꯅꯥ
ꯑꯥ
ꯑꯗꯨꯒꯤ ꯐꯤꯒꯔꯗꯣ ꯑꯗꯨꯝ ꯈꯔ ꯑꯗꯨꯗ ꯑꯗꯨꯗ ꯑꯣꯏꯅ ꯑꯗꯨꯝ ꯆꯥꯟꯁ ꯂꯧꯔꯒ ꯁꯦꯝꯕ ꯁꯦꯝꯃꯣ ꯁꯦꯝꯃꯣ ꯅꯪꯖꯨ ꯁꯦꯝꯃꯣꯅꯥ
ꯃꯤꯅ ꯄꯥꯝꯅꯍꯜꯂꯦ ꯀꯩꯅꯣ ꯑꯗꯨꯅꯦ ꯑꯗꯨꯒꯤ ꯑꯩꯅ ꯀꯟꯅ ꯁꯦꯝꯃꯤ
ꯑꯈꯣꯏꯗꯤ ꯑꯁ ꯌꯥꯗꯦꯗ ꯐꯤꯒꯔ ꯁꯦꯝꯕꯩꯒꯤ
ꯀꯩꯗꯧꯔꯒꯦ ꯐꯤꯒꯔ ꯁꯦꯝꯕ ꯀꯩꯗꯧ ꯀꯩꯒꯤ ꯌꯥꯗꯕ꯭ꯔꯣ
ꯎꯝ ꯆꯥꯅꯤꯡꯕꯅꯤꯅ ꯀꯩ ꯎꯄꯥꯏ ꯂꯩ
ꯏꯁꯤꯡ ꯌꯥꯝ ꯌꯥꯝ ꯊꯛꯑꯣ
ꯍ ꯍ ꯑꯨ ꯑꯨꯕꯗꯣ ꯑꯨ ꯑꯨꯕ ꯄꯣꯠꯇꯕꯣ ꯎꯝ ꯆꯥꯅꯤꯡꯗꯦ ꯍꯥꯏꯔꯁꯨ ꯌꯥꯗꯦ ꯑꯗꯨꯝ ꯆꯤꯟꯅ ꯌꯥꯗꯦ ꯆꯥꯅꯤꯡꯉꯥꯏ ꯆꯪꯉꯦ ꯍꯥꯏꯅ ꯈꯛꯇ ꯇꯧ
ꯑꯩꯗꯤ ꯅꯪꯒꯤ ꯃꯤꯠ ꯀꯨꯝꯕ ꯎꯨꯏꯁꯤꯜꯂ ꯆꯥꯛ ꯆꯥꯎ
ꯑꯗꯨꯃꯥꯏꯟ ꯇꯧꯕꯁꯨ ꯐꯒꯗ꯭ꯔꯥ ꯈꯪꯗꯦ
ꯍꯧꯖꯤꯛꯇꯤ ꯀꯩꯗꯧꯔꯤꯅꯣ
ꯍꯧꯖꯤꯛꯁꯦ ꯑꯗꯨꯝ ꯐꯝꯃꯦꯗ ꯒꯦꯝ ꯁꯥꯟꯅꯔꯥꯒꯥ ꯀꯩꯀꯩꯅꯣ ꯇꯧꯔꯒꯔ
ꯑꯣ ꯑꯩꯗꯤ ꯑꯩꯗꯤ ꯐꯦꯟ ꯐꯦꯟꯒꯤ ꯅꯨꯡꯁꯤꯠꯇꯣ
ꯎꯝ
ꯌꯦ ꯑꯗꯨ ꯁꯨꯔꯨꯛꯄꯨꯗꯤ ꯑꯗꯨꯝ ꯇꯦꯔꯦꯁꯇ ꯀꯥꯔꯒ ꯑꯁꯤ ꯏꯪꯕꯅ ꯌꯥꯝ ꯅꯨꯡꯉꯥꯏꯌꯦꯕ ꯑꯗꯣ ꯃꯊꯛ ꯇ ꯈꯜꯂꯦꯕ ꯑꯈꯣꯏꯗꯤ ꯇꯤꯟꯅ ꯀꯣ
ꯎꯝ
ꯅ ꯐꯖꯟ ꯈꯜꯂꯒ ꯑꯗꯨꯒꯤ ꯑꯗꯨꯝ ꯅꯨꯡꯉꯥꯏꯌꯦ ꯍꯣꯏ ꯅꯪꯗꯤ ꯀꯩꯗꯧꯔꯤꯅꯣ ꯌꯥꯝ ꯋꯥꯔ ꯂꯩꯕ ꯃꯥꯂꯦꯗ ꯀꯩꯅꯣꯝꯃ ꯆꯥꯕ꯭ꯔꯥ ꯇꯧꯕ ꯃꯥꯜꯂꯦꯀꯣ
ꯁꯟꯗꯦ ꯁꯟꯗꯦ ꯑꯣꯏꯕꯅꯤꯅ ꯁꯪꯒꯣꯝ ꯈꯥꯛꯂꯒ ꯂꯩꯌꯦꯗ
ꯅꯪ ꯀꯥꯡꯅꯤꯡꯉꯥꯏꯗꯤ ꯆꯥꯟꯁ ꯂꯩꯗꯧ ꯃꯥꯟꯗꯦꯀꯣ
ꯁꯤꯃꯨꯛ ꯁꯥꯕꯗꯨꯕꯨ ꯅꯪ ꯁꯪꯒꯣꯝ ꯀꯃꯥꯏ ꯁꯪꯒꯣꯝ ꯍꯣ ꯏꯪꯕ꯭ꯔꯣ ꯁꯥꯕ꯭ꯔꯣ ꯀꯃꯥꯏ ꯇꯧꯕꯅꯣ
ꯉꯁꯤ ꯁꯟꯗꯦ ꯁꯟꯗꯦ ꯑꯣꯏꯕꯅ ꯀꯩꯁꯨ ꯇꯧꯅꯤꯉꯥꯏ ꯂꯩꯇꯕꯒꯤ ꯁꯪꯒꯣꯝ
ꯃꯇꯝ ꯂꯦꯟꯁꯤꯔ ꯇꯧꯂꯩ ꯏ꯭ꯁ ꯅꯪ ꯕꯥꯎꯗꯤ ꯅꯨꯡꯉꯥꯏꯍꯦ ꯁꯥ ꯑꯁꯤꯃꯨꯛ ꯁꯥꯕꯀꯥꯟ ꯁꯪꯒꯣꯝ ꯎꯝ ꯏꯃꯥꯟꯅꯕꯤ ꯑꯃ ꯑꯩꯈꯣꯏ ꯈꯨꯟꯒꯤ ꯏꯃꯥꯟꯅꯕꯤꯅꯀꯣ
ꯑꯥ
ꯑ꯭ꯁ ꯌꯥꯝ ꯁꯥꯏꯌꯦ ꯂꯩꯕ ꯉꯝꯗꯦ ꯍꯥꯏꯋꯥꯅ ꯃꯥꯅ ꯑꯦ ꯑꯗꯨ ꯁꯥꯔꯗꯤ ꯏꯟ ꯆꯥ ꯑꯁꯥꯕ ꯊꯛꯑꯣ ꯏꯪꯂꯛꯄꯅꯤ ꯍꯥꯏꯔ ꯑꯗꯨ ꯑꯩ ꯀꯅꯥ ꯊꯥꯖꯒꯦꯔꯣ ꯍꯥꯏꯕ ꯇꯑꯣꯋꯥ ꯍꯥꯏꯔꯒ ꯃꯥꯅ ꯑꯁꯦꯡꯕꯅꯦ ꯏꯪꯕꯅꯦ ꯅꯪ ꯇꯧꯑꯣ ꯇꯧꯑꯣ ꯍꯥꯏꯑꯦ ꯑ ꯃꯥꯅ ꯑꯁꯦꯡꯕꯅꯦ ꯌꯥꯝ ꯍꯥꯏꯔꯁ ꯇꯣ ꯑꯩꯅ ꯑ ꯊꯛꯀꯗꯧꯕꯗꯣ ꯀꯤꯖꯩꯌꯦꯕ ꯑꯁꯤꯃꯨꯛ ꯁꯥꯕ ꯀꯥꯟꯗ
ꯀꯥꯏꯗꯒꯤ ꯏ꯭ꯁ
ꯈꯜꯂꯣꯅꯦ ꯅꯪꯖꯨ
ꯁꯥꯅ ꯁꯥꯕꯁꯤꯒ ꯏ ꯏꯁꯤꯡ ꯑꯁꯥ ꯊꯛ ꯑꯁꯥꯕ ꯊꯛꯀꯗꯕꯁꯤꯗꯤ ꯏ꯭ꯁ ꯅꯪꯕꯨ ꯉꯥꯎꯕ꯭ꯔꯣ
ꯑꯩꯁꯨ ꯍꯥꯏꯕꯅꯦꯕ ꯃꯥꯅ ꯊꯛꯑꯣ ꯏꯪꯉꯦ ꯏꯪꯕꯅꯦ ꯍꯛꯆꯥꯡꯒꯤ ꯑꯁꯥꯕꯗꯣ ꯄꯨꯊꯣꯛꯄꯅꯦ ꯈꯨꯠ ꯄꯅꯦꯀꯥ ꯌꯥꯝ ꯍꯥꯏꯕꯅꯦ ꯑꯦ ꯀꯅꯥꯅ ꯑꯩꯅ ꯁꯥꯃꯟꯕꯒ ꯒꯤ ꯅꯨꯃꯤꯠꯇ ꯏꯁꯤꯡ ꯏꯔꯨꯕꯗꯨ ꯑꯅꯤꯔꯥ ꯑꯍꯨꯝꯔꯥ ꯃꯔꯤꯔꯥ ꯂꯨꯔ ꯂꯩꯕ ꯀꯥꯟꯗ
ꯎꯝ ꯏ꯭ꯁ ꯏꯔꯨꯕ ꯂꯣꯏꯔꯒ ꯁꯥꯕꯁꯦ ꯍꯦꯟꯖꯤꯜꯂꯛꯕꯅꯦꯕ ꯅꯨꯉꯥꯏꯗꯦ ꯑꯗꯨ ꯁꯨꯔꯨꯛꯄꯨꯗꯤ ꯑꯗꯨꯁꯨꯔꯨꯛ
ꯍꯣꯏ ꯑꯩ ꯏꯊꯟ ꯑꯁꯤ ꯑꯩꯈꯣꯏꯒꯤ ꯇꯦꯔꯦꯁꯇꯣ ꯍꯧꯖꯤꯛ ꯑꯩꯈꯣꯏ ꯔꯦꯟ ꯂꯩꯔꯤꯗꯣ ꯔꯦꯟ ꯔꯦꯟ ꯑꯩꯈꯣꯏꯅ ꯒ꯭ꯔꯥꯎꯟ ꯐ꯭ꯂꯣꯔꯗ ꯂꯩꯔꯦꯀꯣ ꯑꯗꯨꯒ ꯐꯥꯔꯁ ꯐ꯭ꯂꯣꯔꯗꯨꯅ ꯌꯨꯝꯕꯨ ꯈꯣꯏꯒꯤ ꯄꯣꯠ ꯊꯝꯃꯦꯕ ꯍꯥꯏꯗꯤ ꯑ ꯃꯣꯏꯒꯤ ꯔꯨꯝꯒꯤ ꯀꯔꯤ ꯀꯔꯤ ꯄꯣꯠ ꯊꯝꯃꯦꯕꯀꯣ ꯑꯗꯣ ꯍꯥꯏꯕꯗꯤ ꯑꯩ|| ꯑꯩꯈꯣꯏ ꯑꯗꯨ ꯃꯊꯛꯇꯒꯤ ꯑꯃꯨꯛ ꯇꯦꯔꯦꯁ ꯂꯩꯕꯗꯨꯅ ꯑꯩꯈꯣꯏ ꯀꯩꯝꯇ ꯊꯝꯗꯦꯕ ꯁꯤꯟꯇꯦꯛꯁ ꯊꯝꯃꯦꯕ
ꯑꯥ
ꯑꯗꯣ ꯑꯩꯈꯣꯏ ꯔꯦꯜ ꯂꯩꯕꯗꯨꯅ ꯀꯅꯥꯁꯨ ꯂꯩꯇꯦꯕ ꯑꯩꯈꯣꯏ ꯈꯛ ꯂꯩꯌꯦꯕ ꯃꯣꯏꯗꯤ ꯌꯨꯝꯗ ꯑꯗꯨꯒꯤ ꯇꯦꯔꯦꯁꯀꯤ ꯃꯄꯨꯗꯣ ꯑꯩ ꯑꯣꯏꯔꯕ ꯑꯗꯨꯒꯤ ꯑꯩ ꯅꯨꯡꯇꯤꯒꯤꯅꯦ ꯂꯥꯛꯏꯁꯦ ꯁꯤꯗ ꯑꯌꯨꯛꯇꯁꯨ ꯃꯣꯔꯅꯤꯡꯗꯁꯨ ꯑꯁꯥꯏꯅ ꯑꯗꯨꯝ ꯄꯥꯜ ꯄꯥꯜꯅꯔꯤꯕ ꯁꯤꯗꯤ
ꯇꯦꯂꯦꯟꯒꯤ ꯇꯦꯔꯦꯟꯒꯤ ꯏꯟꯇꯔꯚꯤꯌꯨ ꯍꯥꯏꯔ ꯅꯨꯀꯣ ꯑꯃꯨꯛꯀ ꯂꯥꯁ ꯄꯤꯔꯒ ꯑꯁꯦꯡꯕꯗꯤ ꯑꯩꯅ ꯉꯔꯥꯡ ꯅꯨꯡꯗꯥꯡꯁꯨ ꯄꯨꯡ ꯅꯥꯏꯟ ꯍꯥꯟꯗꯥꯛꯀꯤ ꯑ ꯔꯨꯝꯗꯒꯤ ꯔꯨꯝꯗꯒꯤ ꯀꯥꯕꯗꯣ
ꯎꯝ
ꯕꯔꯣ ꯕꯔꯣꯗ ꯀꯨꯝꯃꯦꯕꯀꯣ ꯇꯥꯕ꯭ꯔꯣ ꯕꯔꯣꯗ ꯀꯨꯝꯃꯦ ꯕꯔꯣꯗ ꯀꯨꯝꯃꯒ ꯉꯁꯤꯁꯨ ꯉꯁꯤꯗꯤ ꯕꯖꯥꯔ ꯆꯠꯄꯒꯤ ꯀꯨꯝ ꯀꯥꯈꯠꯄꯗꯤ ꯊꯦꯡꯉꯦ ꯉꯦ ꯑꯗꯨ ꯑꯣꯏꯔꯁꯨ ꯄꯨꯡ ꯑꯃꯗꯤ ꯐꯥꯔꯝꯃꯅꯤ ꯑꯩꯅ ꯀꯥꯔꯤꯁꯦ ꯀꯥꯔꯒ ꯃꯨꯚꯤ ꯈꯔ ꯌꯦꯡꯊꯣꯛꯄ ꯍꯥꯏꯗꯤ ꯁꯤꯗꯗꯤ ꯐꯝꯐꯝ ꯂꯩꯕꯒꯤ ꯃꯨꯚ ꯃꯨꯚꯤꯒꯨꯝꯕ ꯅꯦꯠꯁꯨ ꯌꯥꯝ ꯅꯨꯡꯉꯥꯏꯌꯦꯕ ꯑꯗꯨ ꯃꯨꯚꯤꯒꯨꯝꯕ ꯌꯦꯡꯊꯣꯛꯄ ꯀꯩꯅꯣꯝꯃ ꯑꯗꯨꯝ ꯇꯧꯁꯤꯟꯕ ꯏꯪꯕꯅꯤꯅꯀꯣ
ꯎꯝ ꯐꯔꯦ ꯐꯔꯦ ꯀꯩꯅꯣ
ꯅꯪꯗꯤ ꯀꯔꯤ ꯀꯔꯤ ꯇꯧꯔ ꯂꯦꯟꯕ꯭ꯔꯣ
ꯑꯁ ꯑꯩꯈꯣꯏꯗꯤ ꯒꯦꯝ ꯁꯥꯟꯅꯕ ꯑꯗꯨꯒ ꯉꯛꯇꯪ ꯐꯣꯟꯗꯣ ꯕꯦꯇ꯭ꯔꯤ ꯌꯥꯎꯗ꯭ꯔꯗꯤ ꯆꯥꯔꯖ ꯇꯧꯔꯅꯤ ꯑꯗꯨꯒ
ꯑꯗꯨꯒ ꯁꯪꯒꯣꯝ ꯊꯛꯑꯅꯤ ꯅꯪꯕꯨ ꯁꯪꯒꯣꯝ ꯁꯥꯕꯗꯨ ꯁꯨꯗ꯭ꯔꯁꯨ ꯃꯊꯟꯇ ꯏꯪꯕ ꯉꯥꯏꯌ ꯌꯥꯝ ꯊꯛꯅꯤꯡꯉꯕꯣ
ꯇꯟ ꯏꯪꯒꯗꯧꯕꯗꯨꯕꯨ
ꯁꯒꯣꯝꯁꯦ ꯅꯪꯅ ꯐꯤꯒꯔ ꯁꯦꯃꯣ ꯍꯥꯏꯅ ꯁꯪꯒꯣꯝ ꯊꯛꯄ ꯍꯧꯔꯕꯅꯤ ꯀꯩꯅꯣ ꯑꯥ ꯁꯪꯒꯣꯝ ꯁꯪꯒꯣꯝꯅ ꯍꯦꯟꯒꯗ꯭ꯔꯥ ꯍꯥꯏꯅ
ꯍꯣꯏ ꯌꯥꯏ ꯌꯥꯏ
ꯐꯤꯒꯔꯁꯤ ꯑꯃꯨꯛ ꯍꯩꯕꯅꯤꯅꯦ ꯍꯧꯔꯒꯦ ꯇꯧꯕꯅꯤꯗ
ꯎꯝ ꯍꯦꯛ ꯍꯥꯏꯕꯗ ꯍꯧꯕꯅꯦꯕ ꯅꯪ
ꯑꯥ ꯅꯍꯥꯟꯗꯒꯤ ꯑꯁ ꯈꯪꯗꯕꯅꯤꯅꯦ ꯅꯪꯅ ꯍꯥꯏꯔꯨꯕꯒꯤ ꯑꯁ ꯍꯥꯎ ꯔꯝꯅꯤꯒꯣ ꯆꯍꯤ ꯆꯍꯤ ꯑꯃ ꯑꯅꯤ ꯂꯩꯔꯗꯤ ꯎꯝ ꯄꯨꯔꯥ ꯁ꯭ꯂꯤꯝ ꯑꯣꯏꯅ ꯊꯣꯛꯑꯅꯤ
ꯌꯥꯢ ꯌꯥꯢ ꯐꯖꯕ ꯍꯥꯏꯕꯁꯦ ꯀꯩꯅꯣꯅꯤꯅꯦ ꯃꯤ ꯐꯖꯕ ꯌꯥꯝ ꯄꯥꯝꯅꯔꯤꯅꯦ ꯇꯧꯑꯣ
ꯃꯤꯗꯤ ꯃꯤꯁ ꯑꯣꯏꯅ ꯊꯣꯛꯑꯦꯗꯥ ꯍꯥꯏꯔꯒ ꯃꯤꯁꯇꯔ ꯑꯣꯏꯅ ꯊꯣꯛꯑꯦ ꯍꯥ ꯐꯤꯒꯔ ꯂꯣꯏꯅꯁꯤ ꯁꯦꯝꯗꯣꯛꯑꯒꯦ ꯍꯥ ꯐꯤꯒꯔ ꯁꯦꯝꯕꯗ ꯐꯤꯒꯔ ꯐꯤꯒꯔ ꯁꯦꯝ ꯑꯃꯗ ꯑꯃꯨꯛꯀ ꯅꯥꯁꯤꯟꯗꯅ ꯎꯝ
ꯅꯥꯔꯣꯏꯗ ꯅꯥꯕꯨ ꯀꯌꯥꯝ ꯅꯥꯕ ꯌꯥꯕ꯭ꯔꯣ ꯅꯪ ꯍꯦꯛ ꯅꯥꯔꯒ ꯍꯤꯗꯥꯛ ꯌꯥꯝ ꯆꯥꯕ ꯃꯤ ꯑꯣꯏꯕ꯭ꯔꯥ ꯀꯃꯥꯏꯅ ꯇꯧꯕ꯭ꯔꯣ ꯍꯤꯗꯥꯛ ꯌꯥꯝ ꯆꯥꯗꯦ ꯍꯤꯗꯥꯛꯁꯦ ꯄꯥꯝꯗꯦ ꯍꯣꯏ ꯍꯦꯛꯇ ꯅꯥꯔꯒ ꯍꯤꯗꯥꯛ ꯆꯥꯕꯁꯦ ꯌꯥꯝ ꯐꯠꯇꯝꯅꯦ ꯑꯩꯁꯨ ꯅꯥꯔꯗꯤꯀꯣ ꯅꯨꯃꯤꯠ ꯑꯍꯨꯝꯒꯨꯝ ꯍꯥꯏꯕꯗꯤ ꯃꯊꯟꯇ ꯑꯗꯨꯝ ꯔꯤꯀꯣꯕꯔꯤ ꯇꯧꯍꯜꯂꯦꯕ ꯃꯊꯟꯇ ꯐꯍꯜꯂꯦꯕ ꯑꯗꯨꯝ ꯏꯁꯤꯡ ꯑꯁ ꯆꯥꯕꯑꯣ ꯀꯔꯤ ꯑꯃ ꯇꯧꯕꯑꯣ ꯑꯗꯨꯅ ꯑꯩꯈꯣꯏꯅ ꯑꯗꯨꯝ ꯑꯟ ꯍꯤꯗꯥꯛ ꯆꯥꯕꯗꯣ ꯍꯛꯆꯥꯡ ꯌꯥꯝ ꯐꯠꯇꯝꯅꯦ
ꯎꯝ ꯑꯁ ꯍꯤꯗꯥꯛꯁꯦ ꯑꯩ ꯈꯟꯕꯒ ꯅꯠꯇꯦ ꯍꯤꯗꯥꯛꯁꯦ ꯌꯥꯝ ꯄꯥꯝꯗꯦꯗ ꯈꯪꯗꯦ ꯑꯩꯗꯤ ꯏꯝ ꯑꯩꯈꯣꯏ ꯅꯕ ꯂꯣꯛ ꯊꯣꯡ
ꯂꯣꯛ ꯊꯣꯡꯕꯒꯨꯝꯕ
ꯑꯗꯨꯒꯨꯝꯕ ꯇꯧꯒꯔꯨꯝ
ꯑꯈꯥꯕꯗꯨ
ꯑꯥ ꯑꯗꯨꯒꯨꯝꯕꯗ ꯐꯨꯜꯂꯒ ꯃꯍꯤ ꯊꯛꯄꯒꯨꯝꯕ ꯃꯅꯥꯗꯣ ꯆꯥꯕꯒꯨꯝꯕ ꯑꯗꯨꯝ ꯇꯧꯋꯦ ꯍꯣꯏ ꯍꯤ ꯍꯤꯟꯖꯤꯜꯂꯛꯑꯗꯤ ꯍꯤꯗꯥꯛꯒꯨꯂꯤꯗꯤ ꯆꯥꯗꯤ ꯆꯥꯏꯕꯀꯣ ꯑꯗꯨ ꯌꯥꯝ ꯆꯥꯅꯤꯡꯗꯕ ꯍꯥꯏꯗꯣ ꯇꯥꯔꯦ
ꯀꯥꯏꯗꯒꯤ ꯍꯥꯟꯅ ꯑꯩꯅ ꯄ꯭ꯔꯦ ꯄ꯭ꯔꯦꯁꯇꯤꯃꯣꯜꯗꯣ ꯐꯥꯏꯚ ꯍꯟꯗ꯭ꯔꯦꯠ ꯐꯥꯏꯚ ꯍꯟꯗ꯭ꯔꯦꯠꯁꯦ ꯀꯜꯂꯦꯍꯦ ꯍꯥꯏꯕꯅꯦꯕꯀꯣ ꯑꯗꯣ ꯍꯧꯖꯤꯛꯀꯤ ꯁꯤꯛꯁ ꯑꯥ ꯁꯤꯛꯁ ꯐꯤꯞꯇꯤ ꯑꯁ
ꯑꯗꯨ ꯆꯥꯔ ꯆꯍꯤꯗ ꯀꯣꯛ ꯉꯥꯎꯔꯣꯏ
ꯀꯣꯛꯁꯨ ꯉꯥꯎꯁꯤꯜꯂꯅꯤ ꯑꯩ ꯑꯥ ꯇꯥꯏꯌꯦ
ꯆꯍꯤꯗ ꯆꯥ ꯑ ꯆꯍꯤꯗꯥ ꯉ ꯆꯍꯤ ꯑꯃ ꯉꯥꯎꯔꯔꯣꯏꯕ ꯑꯗꯣ ꯑꯃ ꯆꯥꯔꯗꯤ ꯅꯪ
ꯑꯁꯦꯡꯒꯤꯅꯦ ꯅꯣꯛꯑꯒꯥ ꯂꯩꯑꯦ ꯑꯁꯦꯡꯕ ꯍꯥꯏꯔ ꯀꯔꯤ
ꯅꯥ ꯅꯥꯕ ꯄꯣꯠꯁꯨ ꯇꯝꯅꯤ ꯇꯝꯕ ꯉꯝꯗꯝꯅꯦ ꯗꯨ ꯑꯣꯏꯁꯨ ꯑꯁ ꯍꯤꯗꯥꯛꯕꯨꯗꯤ
ꯍꯣꯏ ꯍꯤꯗꯥꯛ ꯑꯩꯁꯨ ꯌꯥꯝ ꯆꯥꯅꯤꯡꯗꯦ ꯄꯝ ꯄꯥꯝꯗꯦ
ꯃꯅꯥꯁꯤꯡ
ꯎꯝ ꯀꯩꯅꯣ ꯑꯗꯨꯒꯨꯝꯕꯅꯥ ꯆꯕꯅꯥ ꯕꯦꯁꯠ ꯑꯣꯏꯔꯦ ꯍꯣꯏ ꯃꯅꯥ ꯃꯁꯤꯡ ꯆꯕꯗꯣ
ꯎꯝ
ꯁꯤꯡꯅꯗꯤ ꯍꯦꯟꯅ ꯄꯥꯝꯃꯦꯗ
ꯎꯝ ꯑꯗꯨ ꯆꯥꯎ ꯍꯥꯏꯗꯤ ꯑꯗꯨꯝ ꯍꯦꯛ ꯑꯥ ꯍꯤꯗꯥꯛ ꯊꯥꯔꯒꯅ ꯑꯗꯨꯝ ꯅꯥꯕ ꯑꯗꯨꯝ ꯐꯔꯛꯄꯅꯦ ꯑꯗꯣ ꯍꯤꯗꯥꯛ ꯆꯥꯕ ꯃꯤꯗꯤ ꯗꯤꯀꯣ ꯆꯥꯔꯁꯨ ꯐ ꯐꯔꯛꯇꯃꯦ
ꯍꯣꯏ ꯅꯪꯒꯤꯗꯤ ꯑꯥ ꯏꯟꯁꯥꯡ ꯃꯅꯥꯗ ꯀꯔꯤ ꯃꯅꯥꯅ ꯈ꯭ꯋꯥꯏꯗꯩ ꯍꯥꯎꯕ꯭ꯔꯥ
ꯏꯟꯁꯡꯃꯅꯥ
ꯃꯅꯥꯗ ꯑꯩꯁꯦ ꯈꯪꯗꯦ ꯑꯗꯨꯝ ꯃꯇꯝ ꯃꯇꯝꯒꯤ ꯂꯩꯗꯅ ꯃꯇꯝ ꯃꯠ ꯃꯇꯝꯒꯤ ꯂꯩꯔꯁꯨ ꯅꯪ ꯑꯟ ꯃꯇꯝꯒꯤ ꯂꯩꯔꯁꯨ ꯅꯪꯅ ꯌꯥꯝ ꯆꯥꯅꯤꯡꯅ ꯆꯥꯕ ꯍꯥꯏꯕ
ꯎꯝ ꯑꯩꯁꯦ ꯌꯥꯝꯅ ꯆꯥꯅꯤꯡꯕ ꯑꯩꯁꯦ ꯀꯩꯅꯣ ꯑꯥ ꯃꯥꯏꯔꯦꯟꯒꯤ ꯃꯅꯥꯗꯣ ꯑꯗꯣ ꯒꯥ ꯃꯩꯔꯦꯟꯒꯤ ꯃꯅꯥ ꯑꯗꯨꯒ ꯃꯥꯒꯤ ꯃꯥꯏꯔꯦꯟ ꯃꯆꯥ ꯃꯆꯥ ꯊꯣꯛꯄꯥꯗꯣ ꯑꯗꯨꯗ ꯍꯥꯎꯕꯅꯦꯍꯦ ꯑꯗꯨꯗ ꯌꯨꯝ ꯌꯨꯝꯗ ꯆꯥꯕꯗꯤ ꯍꯥꯎꯇꯦ
ꯂꯧꯗꯥ ꯆꯥꯕꯗꯨꯔꯣ ꯂꯧ ꯒꯨꯝꯕꯗ ꯆꯤꯕꯗꯣ ꯍꯣꯏ ꯍꯣꯏ ꯍꯣꯏ ꯂꯧꯗ ꯆꯥꯕꯗꯤ ꯍꯥꯎ ꯍꯣꯏ ꯌꯦꯟꯁꯥꯡ ꯁꯤꯡꯗꯤ ꯑꯗꯨꯗꯤ ꯊꯥꯏꯅ ꯑꯍꯟꯁꯤꯡꯅ ꯍꯥꯏꯕꯗꯨꯗꯤ ꯇꯥꯕ꯭ꯔꯣ ꯏꯟꯁꯥꯡꯗꯣ ꯏꯟꯁꯥꯡꯗꯣ ꯖꯒꯣꯏ ꯁꯥꯕꯒꯤꯅꯦ ꯍꯥꯏꯌꯦ
ꯎꯝ
ꯍꯥꯏꯗꯤ ꯍꯥꯢ ꯑꯩꯈꯣꯢꯗꯤ ꯍꯥꯏꯑꯦ ꯎꯝ ꯍꯝ ꯂꯧꯗ ꯏꯟꯁꯥꯡ ꯍꯥꯎꯔꯤꯗꯣ ꯏꯟꯁꯥꯡ ꯃꯌꯥꯝ ꯄꯥꯟꯕꯤꯗꯣ